ꯍꯜꯂꯣ
ꯍꯜꯂꯣ
ꯍꯜꯂꯣ ꯎꯝ ꯁꯤꯈ ꯇꯞꯄꯅꯤ ꯃꯥ ꯇꯞꯄꯨ ꯇꯞꯇꯦꯅ ꯅꯪꯉꯣꯟꯗꯗꯤ ꯌꯥꯝ ꯊꯤ ꯇꯞꯄꯦ ꯁꯤꯗꯤ ꯑꯩꯉꯣꯟꯗꯗꯤ ꯃꯨꯛ ꯈꯔ ꯍꯧꯋꯦ ꯇꯥꯔꯕꯣ ꯇꯥꯏ ꯎꯝ ꯈꯣꯏ ꯆꯥꯛ ꯊꯣꯡꯒ꯭ꯔꯕꯣ
ꯏꯃꯥ
ꯏꯃꯥ ꯆꯥꯛ ꯊꯣꯡꯉꯕꯣ ꯆꯥꯛ ꯊꯣꯡꯉꯕꯣ ꯂꯣꯏꯔꯦꯅꯦ ꯁꯦ ꯆꯥꯛ ꯊꯣꯡꯉꯕꯣ ꯍꯥꯏꯕ ꯊꯣꯡꯉꯤꯌꯦ ꯍꯥ ꯁꯤ ꯃꯜꯂꯛꯈꯣ ꯍꯥꯏꯔꯣ ꯊꯣꯡꯉꯦꯕ ꯑ ꯀꯩ ꯏꯟꯖꯥꯡ ꯊꯣꯡꯉꯕ
ꯀꯩ ꯏꯟꯖꯥꯡꯅꯣ
ꯁꯤ ꯀꯃꯥꯏꯅ ꯁꯣꯏꯔꯛꯑꯣ ꯍꯥꯏꯅꯣ ꯃꯌꯥꯟ ꯃꯌꯥꯟ ꯎꯝ ꯈꯣꯏ ꯌꯦꯟ ꯊꯣꯡꯗꯨꯔꯤ ꯂꯥꯛꯑ ꯃꯥꯟꯅꯦ ꯉꯥ ꯊꯣꯡꯕ ꯑꯃꯖꯨ ꯍꯝ ꯍꯣꯔꯦꯟ ꯑꯁꯤ ꯂꯣꯏꯕꯒ ꯆꯠꯈ꯭ꯔꯅꯤ ꯉꯁꯤꯕꯨꯗꯤ ꯆꯥꯛꯀꯧꯕꯅꯤ ꯍꯥꯏꯔꯁꯦꯕ ꯀꯥꯎꯗ꯭ꯔꯗꯤ ꯑꯦ ꯑꯗꯨꯝ ꯇꯥꯎ ꯇꯥꯗ꯭ꯔꯁꯨ ꯃꯤ ꯃꯣꯏ ꯃꯁꯥꯒꯤ ꯇꯞꯄꯅꯦ ꯎꯝ ꯐꯣꯟ ꯀꯛꯊꯠꯀꯅꯨ ꯀꯛꯊꯠꯄ ꯌꯥꯗꯦ
ꯍꯣꯏ ꯀꯛꯊꯠꯂꯣꯏ ꯀꯩꯅꯣꯝ ꯌꯦꯡꯒꯦ
ꯀꯩꯅꯣꯝ ꯌꯦꯡꯒꯦ ꯎꯝ ꯑꯩ ꯏꯇꯩꯅꯦꯌꯦ ꯑꯃꯔꯖꯤꯠꯇꯣ ꯐꯣꯟ ꯇꯧꯕꯅꯦ ꯑꯩ ꯅꯨꯃꯤꯗꯥꯡ ꯋꯥꯏꯔꯝ ꯂꯧꯕ ꯂꯥꯛꯀꯦ ꯑꯗꯣ ꯅꯣꯏ ꯐꯔꯛ ꯇꯥꯗ꯭ꯔꯗꯤ ꯂꯥꯛꯑꯖꯨ ꯌꯥꯏꯌꯦ ꯍꯥꯏꯕꯅꯦ ꯃꯥꯖꯨ ꯇꯧꯕꯨꯗꯤ ꯃꯤ ꯃꯌꯥꯝ ꯌꯥꯝꯕꯅꯤꯅ ꯍꯌꯦꯡꯂ ꯀꯩꯅꯣꯝ ꯃꯣꯏ ꯏꯃꯨꯡꯁꯨ ꯃꯣꯏꯒꯤꯅ ꯑꯣꯏꯔꯗꯤ ꯐꯠ ꯃꯣꯏ ꯏꯃꯨꯡꯖꯨ ꯃꯣꯏꯒꯤ ꯑꯣꯏꯔꯗꯤ ꯐꯠ ꯊꯤꯟꯈꯤꯗꯣꯏꯅꯦ ꯑꯗꯨꯃꯥꯏꯅ ꯊꯤꯜꯂꯣ ꯍꯥꯏꯔꯗꯤ ꯌꯥꯔꯣꯏꯗꯨꯏꯅꯤ ꯃꯔꯩ ꯇꯧꯗꯅ ꯑꯥ ꯃꯣꯏ ꯀꯩꯅꯣꯝ ꯇꯧꯕꯒꯤꯗꯤꯅꯦ ꯐꯠ ꯆꯠꯅꯕꯤꯅꯦꯕꯀꯣ ꯄꯨꯂꯞꯀꯤ ꯄꯣꯠ ꯑꯣꯏꯔꯕ ꯎꯝ
ꯎꯝ ꯍꯥꯏꯔꯣ ꯍꯥꯏꯔꯣ ꯇꯥꯔꯦ
ꯎꯝ
ꯎꯝ
ꯏꯆꯦꯝꯆꯥ ꯄꯨ ꯐꯨꯔꯤꯠ ꯇꯨꯔꯤꯕ꯭ꯔꯣ ꯀꯩꯗꯧꯔꯤꯕ ꯃꯥꯅ ꯏꯀꯣ ꯆꯠꯂꯦ
ꯅꯣꯡ ꯆꯨꯗ꯭ꯔꯥ
ꯅꯣꯡ ꯆꯨꯕ꯭ꯔꯥ ꯅꯣꯏꯗꯤ ꯆꯨꯗꯦ
ꯆꯨꯗꯦ
ꯎꯝ ꯁꯤꯖꯦ ꯃꯤꯅꯠ ꯁꯨꯗꯕꯩ
ꯁꯤꯖꯦ ꯃꯤꯅꯠ ꯁꯨꯗꯕꯩ ꯅꯪ ꯍꯟꯗꯛꯇꯤ ꯆꯠꯂꯨꯔꯅꯨꯍꯦ ꯅꯪ ꯍꯥ ꯑꯦꯛꯁꯀꯥꯔꯁꯟ ꯑꯕꯨꯡꯉꯣ ꯍꯟꯗꯛꯇꯤ‌ ꯆꯠꯂꯨꯔꯅꯨ ꯅꯪ ꯆꯠꯇ꯭ꯔꯤ ꯂꯣꯏꯗ꯭ꯔꯤ ꯍꯥ ꯇꯥꯗꯔꯣ ꯇꯥꯕ꯭ꯔꯣ ꯁꯤ ꯑꯉꯥꯡꯖꯦ ꯇꯥꯗ꯭ꯔꯣ ꯑꯕꯨꯡꯉꯣ ꯇꯗ꯭ꯔꯣꯍꯦ